ꯍꯜꯂꯣ ꯇꯥꯥꯕꯔꯣ ꯚꯥꯏ
ꯑ ꯇꯥꯔꯦ ꯃꯔꯨꯞ
ꯑꯥ ꯑꯦ ꯀꯩꯗꯧꯔꯝꯃꯤꯅꯣ
ꯃꯔꯨꯞ ꯈꯣꯟꯖꯤ ꯑ ꯈꯔ ꯈꯔꯗꯤ ꯄꯤꯛꯅ ꯇꯥꯕ ꯑꯗꯨ
ꯑ ꯈꯤꯇꯪ ꯄꯤꯛꯑꯦ ꯑ ꯍꯣꯏ ꯁꯥꯎꯟ ꯁꯥꯎꯟ ꯑꯝꯇ ꯌꯦꯡꯒꯦꯀꯣ ꯂꯩꯈꯠꯄꯔ ꯂꯩꯈꯠꯇꯕ ꯑꯩꯉꯣꯟꯗꯗꯤ ꯐꯨꯜꯗꯤ ꯂꯩꯈꯠꯂꯦ ꯑꯗꯨ ꯇꯥꯗ꯭ꯔꯤꯕꯣ ꯇꯥꯕ꯭ꯔꯣ ꯇꯥꯕ꯭ꯔꯣ ꯑꯣ ꯇꯥꯔꯦ ꯑ ꯀꯩꯗꯧꯔꯝꯃꯤꯅꯣ ꯅ ꯇꯥꯥꯎꯕꯣ
ꯃ ꯑ ꯃꯔꯨꯞ ꯑꯩꯁꯤ ꯑ ꯍꯛꯆꯥꯡꯁꯤ ꯈꯔ ꯅꯨꯡꯉꯥꯏꯇꯦꯗꯅ ꯉꯔꯥꯡ ꯅꯍꯥꯟꯗꯩ ꯍꯥꯏꯗꯤ ꯃꯇꯝꯁꯤꯒ ꯑ ꯈꯔ ꯑꯣꯟꯕꯅꯤꯅ ꯅꯨꯡꯁꯤꯠ ꯅꯨꯡꯁꯥꯁꯨ ꯈꯔ ꯍꯣꯡꯕꯅꯤꯅ ꯁꯥꯒꯠꯂꯛꯄꯁꯤꯗ ꯂꯣꯛ ꯂꯥꯏꯍꯧ ꯇꯧꯒꯦ ꯇꯧꯗꯅ ꯑꯩꯁꯤꯁꯨ ꯐꯃꯨꯡꯗ ꯁꯨꯝ ꯍꯤꯞꯄꯝꯃꯤ ꯃꯔꯨꯞꯇꯤ ꯀꯩꯗꯩꯅꯣ
ꯑꯁ ꯑꯩꯗꯤ ꯆꯞ ꯍꯟꯗꯛ ꯏꯪꯈꯣꯜ ꯑꯝ ꯂꯧꯁꯤꯜꯂꯨꯗꯅ ꯊꯕꯛ ꯇꯦꯛ ꯇꯦꯛ ꯇꯧꯒꯦꯅ ꯏꯪꯈꯣꯜꯗ ꯐꯝꯃꯒ ꯀꯩꯀꯩ ꯇꯧ ꯌꯥꯕꯅꯣꯅ ꯁꯨꯝ ꯌꯦꯡꯒꯦꯅ ꯊꯣꯛꯂꯛꯄꯅꯦ ꯑꯗ ꯏꯇꯥꯎ ꯍꯣꯏꯔꯒꯁꯨ ꯄꯥꯎ ꯐꯥꯎꯅꯗ ꯀꯨꯏꯔꯦꯅ ꯀꯔꯝ ꯀꯔꯝ ꯇꯧꯔꯤꯒꯦꯅ ꯍꯪꯒꯦꯅ ꯅꯣꯡ ꯐꯥꯗꯣꯛꯁꯨ ꯁꯣꯝꯗ ꯀꯣꯏꯊꯣꯛꯂꯛꯎ ꯀꯩꯅꯣ
ꯍꯣꯏ ꯌꯥꯏ ꯌꯥꯏ ꯑꯩꯁꯨ ꯍꯟꯗꯛꯁꯤ ꯅꯥ ꯏꯁꯥꯥꯁꯦ ꯅꯨꯡꯉꯥꯏꯇꯕꯁꯦ ꯈꯔ ꯐꯔꯒ ꯑꯗꯨꯝ
ꯎꯝ ꯍꯟꯗꯛꯁꯦ ꯈ ꯃꯤꯖꯦ ꯑꯌꯥꯝꯕ ꯂꯣꯏꯅ ꯅꯥꯅꯩꯅꯦ ꯑꯏꯪ ꯑꯁꯥ ꯎꯠꯂꯛꯄꯁꯤꯗ ꯑꯗꯒꯤ ꯆꯤꯟꯖꯥꯛꯖꯤꯖꯨ ꯀꯩꯅꯣ ꯇꯧꯅꯗ꯭ꯔꯦ ꯍꯧꯖꯤꯛꯇꯤ ꯍꯤꯗꯥꯛ ꯀꯥꯞꯄ ꯀꯩꯗꯧꯕ ꯃꯌꯥꯝ ꯇꯧꯅꯕꯅꯤꯅꯕ ꯆꯥꯕ ꯊꯛꯄ ꯈꯔ ꯆꯦꯛꯁꯤꯟꯗ꯭ꯔꯗꯤ ꯑ ꯍ ꯑꯗꯣ ꯑꯇꯩ ꯑꯇꯩ ꯑꯣꯏꯔꯒ ꯃꯃꯥ ꯕꯕꯥꯍꯣꯏꯗꯤ ꯀꯃꯥꯏ ꯇꯧꯔꯤꯒꯦ
ꯑ ꯀꯔꯤꯁꯨ ꯑꯅꯥ ꯑꯌꯦꯛ ꯌꯥꯎꯗꯦꯗ ꯑꯩ ꯈꯛꯇꯅꯤ ꯍꯥꯏꯇꯥꯔꯦ ꯈꯔ ꯆꯤꯐꯦꯠ ꯆꯤꯐꯦꯠ ꯅꯥꯔꯤꯁꯦ ꯑ ꯃꯔꯨꯞꯇꯤ ꯑꯅꯥ ꯑꯌꯦꯛ ꯌꯥꯎꯗꯕꯔ ꯀꯃꯥꯏ ꯀꯃꯥꯏ ꯇꯧꯔꯤ
ꯌꯥꯎꯗꯦ ꯑꯩꯈꯣꯏꯒꯤꯗꯤ ꯑꯗꯣ ꯉꯔꯥꯡꯗꯣ ꯕꯕꯥꯕꯨꯗꯤ ꯃꯥ ꯃꯀꯣꯛ ꯆꯤꯛꯑꯦꯅ ꯍꯥꯏꯐꯦꯠ ꯗꯥꯛꯇꯔꯗ ꯆꯠꯂꯨꯕꯅꯦ ꯈꯪꯗꯦ ꯕꯕꯥ ꯈꯛꯇ ꯉꯥꯏꯔꯦ ꯑꯩꯈꯣꯏꯁꯨ ꯆꯤꯐꯦꯠ ꯆꯤꯐꯦꯠ ꯁꯨꯝ ꯅꯥꯔꯤꯁꯦ ꯃꯥꯏꯖꯦ ꯁꯨꯝ ꯍꯥꯟꯅ ꯀꯩꯅꯣ ꯍꯥꯟꯅꯗꯒꯤ ꯁꯨꯝ ꯇꯧꯔꯛꯑꯕꯅꯤꯅ ꯒ꯭ꯌꯥꯟ ꯇꯥꯗꯦ ꯀꯃꯥꯏꯅ ꯐꯕꯁꯨ ꯉꯝꯗ꯭ꯔꯦ ꯍꯥꯏ ꯇꯥꯔꯦ ꯑꯗꯨꯅ ꯀꯝꯗꯧꯗꯣꯏꯅꯣ ꯈꯪꯗꯦ ꯕꯕꯥ ꯈꯛꯇꯅꯤ ꯑꯩꯈꯣꯏ ꯏꯃꯨꯡꯗ ꯈꯔ ꯕꯦꯔꯥ ꯀꯥꯔꯤꯁꯦ
ꯑ ꯍꯥꯏꯗꯤ ꯑ ꯑꯐꯕ ꯑꯃ ꯌꯥꯎꯕ ꯍꯥꯏꯕꯁꯦ ꯄꯁꯥꯁꯨ ꯆꯪꯉꯦ ꯑꯗꯨꯅꯤꯁꯦ
ꯎꯝ ꯍꯧꯖꯤꯛꯇꯤ
ꯍꯣꯏꯁꯨꯍ ꯑꯩꯈꯣꯏ ꯏꯅꯥꯎꯅꯨꯄꯤ ꯏꯅꯥꯎꯅꯨꯄꯤꯗ ꯑꯩꯣꯏ ꯏꯆꯟ ꯅꯨꯨꯄꯤꯗꯣ ꯃꯁꯥꯁꯤ ꯌꯥꯝ ꯅꯥꯒꯟꯕꯅꯦꯕ ꯃꯥ ꯅꯥꯕꯒꯤ ꯃꯇꯝꯗꯁꯨ ꯍꯥꯏꯗꯤ ꯃꯥꯒꯤ ꯗꯣꯛꯇꯔ ꯆꯠꯄ ꯑꯣꯏꯒꯦꯔꯥ ꯑꯃ ꯑꯃ ꯇꯣꯏꯃꯅ ꯑꯗꯨꯝ ꯄꯩꯁꯥ ꯆ ꯑ ꯑ ꯑꯦ ꯣ ꯕ ꯇ ꯇꯔꯥ
ꯃꯔꯨꯞ ꯁꯦꯡꯅ ꯇꯥꯗ꯭ꯔꯦ ꯑꯃꯝꯇꯪꯒ ꯍꯥꯏꯕꯤꯔꯅꯦ
ꯑ ꯇ
ꯈꯤꯇꯪ ꯅꯨꯡꯉꯥꯏꯇꯦ ꯑꯇꯪꯒ
ꯑ ꯍ ꯍꯣ
ꯇꯥꯗꯤ ꯇꯥꯏꯌꯦ ꯈꯤꯇꯪ ꯅꯨꯡꯉꯥꯏꯇ꯭ꯔꯤ ꯑꯦ ꯑꯩꯅ ꯉꯥꯡꯕꯨꯗꯤ ꯐꯖꯅ ꯑꯗꯨꯝ ꯇꯥꯕ꯭ꯔꯥ
ꯑ ꯔ ꯂꯗ ꯍꯥꯏꯗꯤ ꯑꯩꯣ ꯀꯣ ꯃꯅ ꯀꯤꯅ ꯍꯧꯖꯤꯗꯤ ꯇꯥꯏꯕꯁꯨ ꯍꯗꯤꯠꯇ ꯑꯗꯨ ꯑꯗꯨꯁꯤ ꯆ ꯇꯥ ꯇꯕꯨ
ꯇꯥꯔꯦ ꯇꯥꯔꯦ ꯍꯧꯖꯤꯛ ꯇꯥꯔꯦ ꯉꯁꯥꯏ ꯃꯔꯝꯝ ꯇꯥꯔꯝꯗ ꯍꯥꯏꯔꯛꯑꯣ ꯍꯥꯏꯔꯛꯑꯣ ꯏꯆꯟꯅꯨꯄꯤ ꯀꯩꯗꯧꯕ
ꯄꯣꯏꯁ ꯋꯥꯁꯨ ꯅꯍꯥꯟ ꯑꯃꯨꯛ ꯀꯟꯅ ꯅꯥꯔꯨꯕ ꯀꯔ ꯐꯁꯤꯅ ꯅꯥꯕꯗꯅ ꯑ ꯂꯅꯥꯕ ꯌꯥꯎꯕ ꯍꯥꯏꯁꯤꯅꯕꯨ ꯍꯣꯁꯄꯤꯇꯥꯜ ꯆꯠꯄ ꯀꯩꯗꯧꯕꯗ ꯄꯩꯁꯥ ꯂꯅꯨꯡꯁꯥꯁꯨ ꯌꯥꯝ ꯈꯣꯠꯁꯨ ꯌꯥꯝ ꯁ ꯆꯥꯗ ꯆꯒꯔꯦ ꯑ ꯑꯎ ꯁꯤꯗ ꯀ ꯇ
ꯃꯥꯅꯦ ꯃꯥꯅꯦ ꯑꯁ ꯍꯧꯖꯤꯛꯇꯤ ꯎꯝ ꯍꯧꯖꯤꯛꯇꯤ ꯅꯥꯕꯁꯦ ꯄꯨꯔꯥ ꯕꯦꯔꯥꯅꯤ ꯍꯥꯏꯇꯥꯔꯦꯅꯦ ꯆꯞ ꯃꯥꯟꯅꯩ ꯍꯥꯏꯗꯤ ꯑꯩꯈꯣꯏ ꯌꯥꯝ ꯂꯩꯗꯅ ꯄꯩꯁꯥ ꯌꯥꯝ ꯄꯥꯏꯗꯅ ꯀꯩꯗꯧꯗꯅ ꯇꯧꯕꯗꯤ ꯅꯠꯇꯕꯅꯤꯅ ꯑꯅꯥꯕ ꯌꯥꯎꯕ ꯍꯥꯏꯁꯤ ꯑꯗꯨꯕꯨ ꯍꯧꯖꯤꯛꯇꯤ ꯁꯦꯜꯅꯁꯨ ꯂꯣꯏꯅ ꯑꯌꯥꯝꯕ ꯁꯤꯜꯂꯦ ꯑꯗꯣ ꯃꯍꯨꯠꯁꯦ ꯍꯥꯟꯅꯗꯤ ꯍꯥꯟꯅꯗꯤ ꯐꯖꯅ ꯍꯥꯏꯗꯤ ꯂꯥꯏꯌꯦꯡꯉꯁꯨ ꯐꯖꯅ ꯂꯥꯏꯌꯦꯡꯉꯒ ꯄꯩꯁꯥꯁꯨ ꯌꯥꯝ ꯀꯩꯅꯣ ꯇꯧꯔꯝꯗꯦ ꯍꯧꯖꯤꯛꯅ ꯑꯃꯨꯛ ꯄꯩꯁꯥꯒꯤ ꯉꯥꯛꯇ ꯑꯣꯏꯅ ꯇꯧꯅꯔꯛꯦ ꯗꯥꯛꯇꯔꯁꯤꯡꯁꯤꯗ ꯑꯗꯨꯝ ꯁꯔꯗ ꯍꯥꯏꯁꯦ ꯆꯪꯗꯕ ꯌꯥꯗ꯭ꯔꯕ ꯄꯣꯠꯁꯥ ꯑꯃ ꯑꯣꯏꯁꯤꯜꯂꯛꯑꯦꯅ ꯑꯩꯈꯣꯏꯒꯤ ꯍꯧꯖꯤꯛ ꯂꯩꯔꯤꯕ ꯐꯤꯕꯝꯁꯤꯗꯗꯤ ꯇꯥꯟꯕꯗꯅ ꯋꯥꯕ ꯃꯣꯏꯁꯦ
ꯍꯥꯏꯌꯦꯅ ꯇꯧꯁꯤꯁꯨ ꯄꯩꯁꯥꯗ ꯑꯣꯏꯔꯒ ꯂꯥꯏꯌꯦꯡꯒꯒ ꯈꯔ ꯍꯥꯏꯔꯒ ꯐꯖꯅ ꯇꯝꯃꯛꯇꯕꯗꯣ ꯂꯇ ꯑꯣꯏꯅ ꯇꯧꯔꯦ ꯇꯧꯔꯦꯒ ꯐꯖꯅ ꯄꯩꯁꯥꯗ ꯑꯣꯏꯅ ꯉꯥꯛꯇ ꯑꯣ
ꯎꯝ ꯍꯧꯖꯤꯛꯀꯥꯟꯁꯦ ꯒ꯭ꯌꯥꯟ ꯇꯥꯗꯦꯕ ꯃꯣꯏꯁꯦ ꯑꯁꯦꯡꯕꯩꯁꯨ ꯅꯍꯥꯟ ꯅ ꯍꯥꯏꯒꯨꯝꯗ ꯍꯥꯏꯗꯤ ꯐꯖꯅꯁꯨ ꯌꯦꯡꯗ꯭ꯔꯦ ꯀꯃꯥꯏꯅ ꯇꯝꯃꯛꯄꯅꯣꯁꯨ ꯈꯪꯗ꯭ꯔꯦ ꯃꯣꯏ ꯇꯝꯃꯛꯏꯁꯦ ꯍꯥꯏꯗꯤ ꯌꯦꯡꯕꯗ ꯅꯍꯥꯟꯋꯥꯏꯒꯤꯗꯤ ꯑꯗꯨꯝ ꯍꯥꯏꯗꯤ ꯁꯠ ꯁꯠ ꯌꯦꯡꯕ ꯨꯝꯕꯒ ꯑꯗꯨꯝ ꯑꯅꯥꯕꯁꯦ ꯁꯤꯅꯤ ꯁꯤꯅꯤ ꯍꯥꯏꯔꯒ ꯑꯗꯨꯝ ꯐꯅꯕ ꯂꯣꯏꯅ ꯍꯤꯗꯥꯛ ꯂꯥꯡꯇꯥꯛ ꯊꯥꯔꯒ ꯑꯗꯨꯝ ꯐꯅꯔꯝꯃꯦ ꯍꯧꯖꯤꯛꯀꯥꯟꯁꯤꯗꯤ ꯅꯥꯔꯁꯨ ꯀꯨꯏꯅ ꯅꯥꯏ ꯍꯥꯏꯇꯥꯔꯦꯅꯦ ꯊꯣꯛꯇꯣꯛ ꯐꯕ ꯉꯝꯗꯦꯕ
ꯃꯇꯝꯁꯤꯕ ꯍꯥꯏꯥꯔ ꯌꯥꯝ ꯇꯥꯕ ꯐꯪꯉ ꯑꯁꯤꯒꯤ ꯄꯣꯛ ꯉ ꯇꯧ ꯑꯃ ꯇꯧꯗ
ꯎꯝ ꯃꯥꯅꯤ ꯃꯣꯏꯁꯦ ꯑꯗꯨꯝꯕꯒꯤ ꯀꯣꯛꯇ ꯂꯣꯏ ꯂꯩꯅꯔꯦ ꯑ ꯁꯨꯝꯕꯕꯁꯤ ꯁꯦꯝꯗꯣꯛꯄ ꯑꯃꯗꯤ ꯆꯪꯕꯅꯦ ꯆꯞ ꯃꯥꯟꯅꯩ ꯑꯩꯈꯣꯏ ꯄ꯭ꯔꯖꯥꯁꯤꯡꯁꯤꯅꯁꯨ ꯍꯥꯏꯗꯤ ꯈꯤꯇꯪ ꯒ꯭ꯌꯥꯟ ꯇꯥꯗꯕꯁꯨ ꯑꯗꯨꯝ ꯄ꯭ꯔꯖꯥ ꯃꯔꯛꯇꯁꯨ ꯑꯗꯨꯝ ꯌꯥꯎꯋꯦ ꯍꯥꯏꯇꯥꯥꯔꯦꯅꯦ ꯍꯥꯏꯗꯤ ꯁꯁꯨꯝꯕꯁꯤꯅ ꯀꯩꯅꯣ ꯇꯧꯔꯀꯥꯟꯗ ꯑꯃ ꯑꯃ ꯑꯦꯛꯖꯥꯝ ꯅꯨꯡꯖꯥꯝ ꯊꯥꯕꯒꯩꯗꯧꯕꯗꯁꯨ ꯑꯗꯨꯝ ꯑꯉꯥꯡ ꯃꯈꯩꯁꯤ ꯁꯤꯜꯂꯒ ꯍꯦꯛ ꯄꯥꯁ ꯇꯧꯕꯤꯒꯨꯝꯕ ꯀꯩꯗꯧꯕꯒꯨꯝꯕ ꯑꯗꯨꯝꯕꯁꯨ ꯂꯣꯏ ꯌꯥꯎꯁꯜꯂꯛꯄꯅꯤꯅ ꯑꯗꯨꯝ ꯁꯨꯝꯕꯗꯁꯨ ꯃꯔꯛ ꯃꯔꯛꯇ ꯑꯗꯨꯝ ꯌꯥꯜꯂꯛꯑꯦ ꯑꯗꯨꯅꯤ ꯗꯥꯛꯇꯔ ꯈꯪꯗꯦ ꯏꯟꯖꯤꯅꯤꯌꯥꯔ ꯈꯪꯗꯦ ꯍꯥꯏꯗ ꯃꯣꯏꯁꯦ ꯐꯖꯅ ꯑꯩꯈꯣꯏꯒꯤ ꯗꯥꯏꯔꯤꯛ ꯂꯥꯏꯁꯨ ꯍꯩꯔꯒ ꯃꯉꯥꯍ ꯐꯪꯉꯒ ꯐꯖꯅ ꯑꯣꯏꯔꯛꯄ ꯑꯣꯏꯔꯗꯤ ꯐꯒꯗꯕ ꯑꯗꯨ ꯅꯠꯇꯕꯤꯗ ꯊꯣꯛ ꯊꯣꯛ ꯇꯧꯔꯛꯄꯁꯨ ꯑꯗꯨꯝ ꯌꯥꯎꯗꯕ ꯅꯠꯇꯦꯕ
ꯈꯪꯗ꯭ꯔꯦꯗ ꯍꯧꯖꯤꯛꯀꯥꯟꯁꯦ ꯌꯥꯝ ꯂꯨꯏꯗꯦ ꯏꯗꯣ
ꯃꯔꯨꯞꯄꯨ ꯍꯧꯖꯤꯛꯄꯨ ꯍꯥꯏꯗꯤ ꯃꯔꯨꯞꯄꯨ ꯃꯃꯥꯡ ꯄꯔꯤꯈꯥ ꯑꯃ ꯊꯥꯔꯤ ꯍꯥꯏꯔꯗꯤ ꯀꯃꯥꯏ ꯀꯃꯥꯏ ꯇꯧꯗꯒꯦ ꯀꯩꯗꯣꯗꯣ ꯄꯥꯎ ꯐꯥꯎꯗꯕꯁꯨ ꯀꯨꯏꯔꯦ ꯃꯔꯨꯞꯀꯤꯨ ꯄꯥꯎ ꯇꯥꯗꯕꯁꯨ ꯀꯨꯏꯔꯦ
ꯑ ꯑꯗꯨꯒꯤ ꯑꯦꯛꯖꯥꯝꯗꯣ ꯑꯗꯨꯝ ꯅꯨꯡꯉꯥꯏꯒꯦ ꯍꯥꯏꯇꯥꯔꯦꯅꯦ ꯑꯗꯣ ꯑꯩ ꯋꯥꯈꯜꯗꯗꯤ ꯈꯜꯂꯛꯀꯗꯧꯗꯣꯏ ꯃꯥꯜꯂꯦ ꯍꯥꯏꯗꯤ ꯑꯩꯅ ꯐꯖꯅ ꯍꯣꯠꯅꯔꯒ ꯊꯥꯈꯤꯕꯅꯤꯅꯀꯣ ꯑꯗꯨꯒ ꯑꯗꯨꯒꯤ ꯑꯦꯛꯖꯥꯝꯗꯨꯇꯪ ꯍꯥꯏꯗꯣꯛꯑꯗꯤ ꯑꯩꯗꯤ ꯑꯅꯝꯕꯅ ꯂꯣꯏ ꯂꯣꯏꯔꯦꯅ ꯈꯜꯂꯦ ꯑꯗꯨꯝ ꯍꯥꯏꯗꯤ ꯊꯕꯛꯇꯣ ꯑꯗꯨꯝ ꯖꯣꯏꯟ ꯇꯧꯕ ꯌꯥꯗꯧꯕ ꯃꯥꯜꯂꯦꯕ ꯈꯟꯕ ꯈꯜꯂꯗꯤ ꯑꯗꯨꯒ ꯌꯥꯝ ꯅꯨꯡꯉꯥꯏꯕ ꯑꯃꯅ ꯑꯦꯛꯖꯥꯝꯗꯨꯗ ꯅꯍꯥꯟꯋꯥꯏ ꯊꯦꯡꯅꯈꯤꯗꯕ ꯑꯩꯈꯣꯏ ꯃꯔꯨꯞ ꯈꯔꯁꯨ ꯑꯗꯨꯝ ꯊꯦꯡꯅꯩ ꯍꯥꯏꯇꯥꯔꯦ ꯍꯥꯏꯗꯤ ꯑꯩꯈꯣꯏꯅ ꯀꯩꯅꯣꯗ ꯄꯨꯜꯂꯝꯃꯒ ꯑꯉꯥꯡ ꯑꯣꯏꯔꯤꯀꯥꯟꯗ ꯄꯨꯜꯂꯝꯃꯒ ꯏꯇꯥꯎꯁꯨ ꯈꯪꯉꯝꯒꯅꯤꯗ ꯑꯩꯈꯣꯏ ꯏꯃꯥꯟꯅꯕ ꯈꯔ ꯄꯨꯜꯂꯛ ꯈꯤꯕꯗꯣ ꯍꯧꯖꯤꯛ ꯍꯥꯏꯗꯤ ꯂꯥꯞꯊꯣꯛꯅꯔꯨꯔ‌ꯦꯗꯅ ꯃꯇꯝꯅ ꯌꯥꯗꯕꯒꯤ ꯑꯗ ꯑꯦꯛꯖꯥꯝ ꯃꯅꯨꯡꯗ ꯑꯃꯨꯛ ꯊꯦꯡꯅꯩ
ꯎꯝ ꯏꯇꯥꯎ ꯁꯦꯡꯅ ꯇꯥꯗ‌ꯦꯅ‌ꯦ ꯇꯥꯕꯔ‌ꯣ ꯏꯇꯥꯎ
ꯇꯥꯏꯌꯦ ꯇꯥꯏꯌꯦ ꯃꯔꯨꯞ ꯇꯥꯗꯕꯔ‌ꯣ
ꯈꯤꯇꯪ ꯁꯦꯡꯕ ꯈꯤꯇꯪ ꯋꯥꯠꯂꯦ ꯑꯗꯨꯅꯤꯅꯦ
ꯑꯣ ꯅ‌ꯣꯡꯃꯪꯕꯖꯤꯗꯔꯥ ꯅꯣꯡꯕꯨꯗꯤ ꯁꯤꯗꯁꯨ ꯃꯪꯉꯤ ꯆꯞ ꯃꯥꯟꯅꯩ ꯇꯥꯔꯛꯀꯗꯧꯕ ꯃꯥꯜꯂꯦꯗ ꯑꯩꯗꯤ ꯂꯩꯔꯤꯕ ꯐꯤꯕꯝꯁꯤꯗꯗꯤ
ꯃꯔꯨꯞꯇꯤ ꯀꯥꯏ ꯂꯩꯅ‌ꯣ ꯍꯧꯖꯤꯛꯄ‌ꯣ
ꯑꯩ ꯑꯩ ꯉꯁꯥꯏ ꯍꯥꯏꯖꯒꯤꯕꯗꯣ ꯑꯩ ꯍꯤꯡꯒꯣꯜꯗ ꯂꯩ ꯑꯩꯈꯣꯏ ꯍꯟꯗꯛ ꯍꯤꯡꯒꯣꯜ ꯑꯃ ꯂꯧꯁꯤꯜꯂꯦꯅ ꯇꯦꯛ ꯇꯦꯛ ꯏꯟꯖꯥꯡ ꯅꯥꯄꯤ ꯈꯔ ꯊꯥꯒꯦꯅ ꯑꯗꯨꯝ ꯍꯣꯠꯅꯔꯤ ꯍꯥꯏ ꯇꯥꯔꯦꯅꯦ
ꯑꯗ‌ꯣ ꯀꯔꯤ ꯀꯔꯤꯗꯤ ꯊꯥꯔꯤ ꯅ ꯍꯤꯡꯒ‌ꯣꯜꯁ‌ꯦ ꯍꯧꯖꯤꯛ
ꯍꯧꯖꯤꯛ ꯑ ꯅꯨꯃꯤꯠꯂꯩ ꯈꯔ ꯊꯥꯔꯦ ꯑꯗꯒꯤ ꯃꯇꯝ ꯃꯇꯝꯒꯤ ꯑꯣꯏꯕ ꯍꯩ ꯔꯥ ꯑꯗꯨꯝ ꯊꯥꯒꯦꯅ ꯈꯜꯂꯦ ꯍꯧꯖꯤꯛ ꯍꯩꯅꯧ ꯃꯇꯝ ꯑꯣꯏꯕꯅꯤꯅ ꯍꯩꯅꯧ ꯊꯥꯔꯤ ꯑꯗꯒꯤ ꯍꯩꯈꯥ ꯊꯥꯔꯤ ꯑꯇꯩ ꯑꯇꯩ ꯕꯕꯥꯍꯣꯏ ꯃꯃꯥꯍꯣꯏꯅꯁꯨ ꯃꯣꯏꯅꯁꯨ ꯄꯥꯝꯖꯕ ꯈꯔ ꯍꯥꯏꯗꯤ ꯑꯩꯉꯣꯟ ꯂꯩ ꯅꯨꯡꯁꯨ ꯈꯔ ꯊꯥꯔꯦ ꯑꯗꯒꯤ ꯁꯤꯗ ꯐꯥꯝ ꯃꯆꯥ ꯑꯃ ꯇꯧꯔꯦ ꯄꯨꯈ꯭ꯔꯤ ꯑꯃ ꯇꯧꯊꯣꯛꯑꯒ ꯉꯥ ꯈꯔ ꯌꯣꯛꯑ‌ꯦ ꯍꯥꯏ ꯇꯥꯔꯦꯅꯦ ꯏꯇꯥꯎꯍ‌ꯣꯏꯁꯨ ꯅꯣꯡꯃ ꯂꯥꯛꯑꯣ ꯑꯩꯅ ꯍꯥꯏꯖꯩꯗꯨꯅꯤ ꯁꯤꯗ ꯆꯥꯛꯁꯨ ꯐꯖꯅ ꯆꯥꯥꯁꯦ ꯑꯗꯨꯒ ꯍꯥꯏꯗꯤ ꯌꯥꯝ ꯅꯨꯡꯉꯥꯏꯅ ꯄꯨꯟꯕ ꯌꯥꯕ ꯃꯐꯝ ꯑꯣꯏꯌꯦꯕ ꯑꯩꯒꯤꯁꯦ ꯏꯪꯁꯨ ꯏꯪꯉꯦ ꯍꯪꯆꯤꯠꯁꯨ ꯂꯥꯡꯉꯦ ꯑꯗꯨꯒ ꯑꯗꯒꯤ ꯉꯥ ꯆꯥꯛ ꯍꯥꯏꯔ‌ꯦ ꯁꯤꯗ ꯂꯣꯏ ꯂꯩꯔ‌ꯦꯗꯅ ꯏꯇꯥꯎ ꯍꯣꯏꯅ ꯄꯨꯔꯛꯅꯉꯥꯏ ꯀꯩꯝ ꯂꯩꯇ꯭ꯔꯦ ꯊꯣꯛꯂꯛꯑꯒ ꯑꯗꯨꯝ ꯁꯤꯗ ꯌꯧ ꯌꯥ ꯌꯧ ꯌꯥ ꯑꯩꯈꯣꯏ ꯃꯁꯦꯟ ꯇꯧꯔꯒ ꯑꯗꯨꯝ ꯂꯣꯏ ꯍꯣꯠꯅꯕ ꯌꯥꯕ ꯉꯥꯛꯇ ꯑꯣꯏꯔ‌ꯦꯕ
ꯃꯥꯅꯤ ꯃꯥꯅꯤ ꯃꯔꯨꯞ ꯑꯩꯁꯨ ꯃꯊꯪ ꯍꯦꯛ ꯃꯇꯝꯁꯤ ꯈꯔ ꯍꯟꯗꯛꯁꯤ ꯏꯁꯥꯅꯨꯡ ꯅꯨꯡꯉꯥꯏꯇꯕꯒ ꯃꯇꯝꯁꯨ ꯈꯔ ꯐꯪꯗꯦ ꯃꯊꯪꯒꯤ ꯃꯇꯝ ꯈꯔ ꯐꯪꯕꯒ ꯍꯥꯏꯗꯤ ꯁꯥꯒ ꯁꯥꯒꯠꯂꯛꯄꯅꯤꯅ ꯃꯔꯨꯞ ꯑꯩꯈꯣꯏꯁꯨ ꯑꯆꯤꯛꯄ ꯃꯐꯝ ꯄꯥꯝꯃꯤꯗꯣ ꯑꯗꯨꯅ ꯃꯔ ꯑꯩꯈꯣꯏ ꯅ ꯆꯞ ꯆꯥꯔꯦ ꯑꯗꯨꯗꯤ ꯑꯩꯈꯣꯏ ꯍꯩ ꯔꯥꯁꯨ ꯄꯥꯜꯂ‌ꯦ ꯍꯥꯏꯕ ꯇꯥꯔꯦ ꯑꯗꯨꯅ ꯑꯩꯈꯣꯏ ꯃꯔꯨꯞ ꯃꯌꯥꯝ ꯎꯅꯗꯔꯕ ꯀꯨꯏꯔꯕ ꯃꯔꯨꯞꯁꯤꯡ ꯄꯨꯜꯂꯒ ꯆꯥꯛ ꯆꯔꯥ ꯑꯃ ꯆꯥꯕꯁꯦ ꯑꯩꯈꯣꯏꯁꯨ ꯀꯣꯏꯔꯛꯀꯦꯕ
ꯎꯝ ꯌꯥꯏ ꯌꯥꯏ ꯌꯥꯏ ꯃꯔꯨꯞ ꯀꯣꯏꯔ‌ꯣ ꯑꯗ‌ꯣ ꯃꯔꯨꯞ ꯋꯥꯔꯤꯁꯨ ꯅꯨꯡꯉꯥꯏꯔꯤ ꯑꯩꯁꯦ ꯊꯕꯛꯁꯦ ꯈꯔ ꯉꯟꯅ ꯂꯣꯏꯁꯤꯟꯒ‌ꯦ ꯅ‌ꯣꯡꯁꯦ ꯇꯥꯔꯛꯇꯧ ꯃꯥꯜꯂꯦ ꯅꯣꯡꯃ ꯐꯖꯅ ꯄꯥꯎ ꯐꯥꯎ ꯐꯥꯎꯅꯔꯁꯦ ꯑꯥ ꯍꯣꯏ ꯍꯣꯏ ꯍꯣꯏ ꯍꯣꯏ ꯑꯗꯨꯗꯤ ꯊꯝꯃꯒꯦꯀꯣ ꯃꯔꯨꯞ